ꯑ
ꯍꯜꯂꯣ
ꯑ ꯇꯥꯔꯕꯣ
ꯑ
ꯁꯥꯊꯣꯕꯎ
ꯎꯝꯖꯤ ꯊꯅꯂꯦ
ꯀꯅ ꯆꯥꯎꯅ
ꯁꯥꯎꯒꯔꯤ ꯀꯥꯡꯁꯣꯏ ꯑꯃꯒ ꯌꯦꯟ ꯃꯔꯤꯟꯗꯣ
ꯑ ꯍꯥꯎꯕꯅꯤꯅꯦ
ꯑꯇꯣꯞꯄ ꯂꯩꯔꯒ ꯆꯥꯕ ꯉꯝꯗꯕꯒꯤ ꯃꯔꯤꯟ ꯂꯧꯔꯒ ꯆꯥꯕꯅꯤꯗ
ꯀꯦꯖꯤ ꯑꯃꯔꯥ
ꯀꯦꯖꯤ ꯈꯪꯗꯦ
ꯁꯦꯝꯕ꯭ꯔꯣ ꯁꯦꯝꯗꯕ꯭ꯔꯣ
ꯍꯥꯥ
ꯁꯤꯦꯃꯒꯤꯔ ꯅꯠꯇ꯭ꯔꯒ ꯁꯦꯝꯅꯕꯤꯔꯅ
ꯑꯗꯨꯗ ꯁꯦꯝ ꯑꯃꯒꯂꯦ
ꯑꯣ
ꯅꯣꯏꯗꯤ ꯊꯣꯡꯉꯑꯣꯣ
ꯊꯣꯡꯗ꯭ꯔꯤ ꯍꯧꯗ꯭ꯦꯁꯨ ꯍꯧꯖꯤꯛ ꯍꯧꯔꯅꯤ ꯈꯥꯃꯦꯟ ꯊꯣꯡꯅꯤ
ꯅꯣꯏ ꯏꯅꯥꯎ ꯅꯨꯄꯥꯕꯨ ꯊꯣꯡꯝꯕꯤꯌꯨ ꯍꯥꯏꯌꯣꯅ ꯉꯁꯤꯗꯤ
ꯏꯁ ꯍꯥꯏꯔꯁꯨ ꯊꯣꯕꯤꯒꯗꯕꯗꯣ
ꯉꯁꯤꯗꯤ ꯅꯥꯕꯒꯤ ꯈꯔ ꯏꯁꯀꯤꯜꯁ ꯇꯔꯒ ꯂꯩ ꯑꯣ
ꯂꯩꯕꯔꯒꯁꯤ
ꯎꯝ ꯀꯟꯅ ꯅꯥꯕ꯭ꯔꯣ ꯅꯠꯇ꯭ꯔꯒ ꯀꯃꯥꯏꯅ ꯇꯧꯔꯤꯅꯣꯅ
ꯌꯥꯝ ꯀꯟꯅꯗꯤꯟꯅꯕꯗꯤ ꯅꯠꯇꯦ ꯑꯗꯨꯕꯨ ꯊꯕꯛꯇꯤ ꯆꯠꯇꯦ
ꯑꯣ
ꯉꯔꯥꯡꯗꯨꯗꯤ ꯑꯗꯨꯝ ꯍꯤꯞꯄꯒ ꯂꯩꯔꯦ ꯂꯩꯍꯧ ꯍꯧꯕꯒꯤ ꯇꯥꯏꯞꯇ ꯇꯧꯕ
ꯉꯔꯥꯡꯔꯣ ꯑꯣ
ꯃꯨꯅꯤꯀꯥ ꯐꯣꯟ ꯇꯧꯔꯛꯄꯗꯣ ꯑꯩꯅ ꯁꯂꯦꯟ ꯂꯩꯔ ꯊꯝꯒ ꯇꯨꯝꯃꯤꯕ
ꯑꯣ ꯑꯣ ꯑꯣ ꯍꯥꯏꯔꯛꯑꯦꯕ ꯀꯨꯔꯤ ꯇꯧꯕꯤꯔꯣ ꯐꯣꯟꯁꯨ ꯄꯥꯏꯈꯠꯇꯦ ꯍꯥꯏꯔꯗꯤ ꯂꯩꯦ
ꯎꯝ ꯕꯖꯥ ꯕꯖꯥꯔ ꯂꯥꯛꯄ꯭ꯔ ꯑꯗꯨ ꯊꯦꯡ꯭ꯔ
ꯑ ꯂꯇ
ꯑꯣ
ꯅꯝꯁꯨꯨꯁꯨ ꯉꯔꯥꯡ ꯇꯧꯔꯛꯄꯅꯦ ꯍꯩꯅ ꯉꯝꯗꯕ ꯉꯥꯡꯅꯤꯡꯗ꯭ꯔꯕ
ꯑꯣ
ꯎ ꯈꯥꯃꯦꯟ ꯊꯣꯡꯉꯅꯤ ꯎꯄꯣꯏ ꯂꯩꯇ꯭ꯔꯦ
ꯍꯟꯖꯥꯡ ꯍꯥꯕ ꯂꯔ ꯆꯑꯣ
ꯑ ꯅꯪ ꯌꯨꯝ ꯆꯠꯂꯒꯦ ꯍꯥꯏꯕ
ꯔꯥꯏꯁ ꯊꯨꯏꯍꯦ ꯀꯨꯏꯔ ꯁꯣꯗ ꯂꯒꯅꯤ
ꯑꯣ
ꯀꯅ ꯆꯠꯀꯗꯧꯕꯕ ꯅꯠꯇꯦ ꯑꯗꯨꯝ ꯆꯠꯂꯒ ꯑꯃꯨꯛ ꯉꯥꯛꯅꯤ
ꯆꯠꯇ꯭ꯔꯁꯨ ꯌꯥꯏꯅ ꯑꯗꯨꯨꯗ
ꯎꯝ ꯆꯀꯦ ꯇꯧꯋꯥ
ꯔ ꯊꯗꯤ ꯌꯦ ꯆꯅꯤꯡ ꯃꯥ ꯆ ꯆ
ꯅꯪꯁꯨ ꯆꯛꯏꯗꯨꯗꯤ
ꯑꯗꯨꯅꯦ ꯌꯨꯝꯁꯦ ꯃꯔꯛ ꯃꯔꯛꯇ ꯆꯠꯅꯤꯡꯉꯦꯕ
ꯃꯣꯏꯒꯤ ꯃꯁꯗꯨ ꯍꯥ
ꯀꯔꯝ ꯀꯃꯣ ꯂꯥꯛꯇꯣꯏꯩꯅꯅꯕ
ꯑꯗꯨ ꯊꯅ ꯂꯒꯅꯤ ꯍꯥꯏ
ꯑꯗꯨꯗꯤ ꯑꯗꯨꯗ ꯑꯗꯨꯝ ꯂꯩ ꯗ ꯅꯠꯇ꯭ꯔꯥ
ꯀꯥꯏꯗ
ꯍꯧꯖꯤꯛ ꯂꯩꯕ ꯃꯇꯝ ꯃꯐꯝꯗ ꯑꯗꯨꯝ ꯂꯩꯗꯣꯏ ꯅꯠꯇ꯭ꯔꯣ
ꯂꯩꯒꯅꯤ ꯍꯣ ꯏꯃꯥꯟꯅꯕꯤ ꯂꯩꯕꯗꯣ
ꯑꯣ ꯎ ꯏꯔꯥꯡ ꯃꯇꯥꯁꯤꯒ ꯆꯠꯇ꯭ꯔꯁꯨ ꯌꯥꯗꯕ
ꯎ
ꯇꯥꯞꯄ ꯑꯥꯟꯗꯗꯤ ꯄ꯭ꯂꯂꯦꯝꯦꯟꯗ ꯂ ꯂꯧꯥꯎꯀꯣ
ꯍꯣꯏ ꯂꯥꯁ ꯑꯥꯎꯠꯁꯥꯏꯗ ꯆꯠꯄꯒꯨꯝꯅ ꯇꯧꯔꯒ ꯌꯥꯏꯅꯦ ꯑꯗꯨꯁꯨ ꯑꯗꯨ ꯃꯃꯟꯗꯤ ꯈꯔ ꯇꯉꯥꯎꯅꯤ ꯇꯀꯦꯗ
ꯇꯥꯡꯕꯕꯨ ꯂꯤꯁꯤꯡ ꯑꯅꯤ ꯑꯍꯨꯝ ꯑꯣꯏꯔꯕꯝꯅꯤꯅ
ꯎꯝ ꯇꯥꯡꯗꯁꯨ ꯌꯥꯎꯅꯤꯀꯣ ꯂꯥꯞꯁꯨ ꯂꯥꯞꯄ ꯅꯠꯇ ꯅꯠꯇꯦ
ꯃ ꯂꯣꯗ ꯆꯂꯣꯗ ꯃ ꯇ ꯋꯥ
ꯃꯣꯏꯅ ꯍꯥꯏ ꯍꯥꯏꯅꯕꯅꯤ ꯍꯥꯏꯌꯦ ꯈꯈꯤꯗꯅꯤ ꯍꯥꯏꯌꯦ ꯑꯗꯨ ꯃꯣꯏꯗꯣ ꯀꯩꯅꯣ ꯀꯅꯥꯉꯗꯣ ꯍꯥꯏꯕ꯭ꯔꯗꯤ ꯈꯪꯗꯦ ꯑꯁꯤ ꯑ ꯑꯩꯈꯣꯏ ꯈꯨꯟꯒꯤ ꯄꯥꯔ ꯐꯣꯔꯒꯤ ꯅꯨꯄꯥꯗꯣ ꯃꯥꯅ ꯍꯥꯏꯔꯛꯑꯦꯕ ꯅꯅꯤꯒꯤꯁꯨ ꯑꯗ ꯐ꯭ꯂꯥꯏꯠꯇ ꯆꯠꯅꯕ ꯀꯩꯅꯣ ꯍꯥꯏꯗꯤ ꯍꯥꯏꯈꯤꯕꯅꯦ ꯍꯥꯏꯕ
ꯎꯝ
ꯍꯌꯦꯡ ꯆꯠꯇꯣꯏꯔꯥ ꯀꯔꯝ ꯀꯥꯟ ꯆꯠꯇꯣꯏꯅꯣ
ꯈꯪꯗ꯭ꯔꯤꯗ
ꯑꯄ ꯑꯣꯏꯗꯅꯦ ꯍꯥꯏꯗ ꯈꯅꯠꯇꯣ
ꯑꯣ
ꯑꯗꯨ
ꯅꯪꯒꯤ ꯌꯨꯝꯗ ꯑ ꯊꯥꯡꯖꯤꯡꯒꯨꯝꯕ ꯀꯩꯅꯣ
ꯍꯌꯦꯡꯔꯣ ꯃꯥ ꯑꯃꯨꯛ ꯍꯥꯏꯔꯛꯇ꯭ꯔꯤꯌꯦ ꯑꯩꯉꯣꯟꯗ ꯍꯁꯥꯏ ꯊꯥꯕꯤꯅꯤ ꯊ
ꯍꯥꯏꯗꯤ ꯅꯣꯏꯗ ꯐꯣꯟ ꯉꯥꯡꯅꯕ ꯀꯥꯟꯗ
ꯑꯣ ꯃ ꯍꯥꯏ ꯍꯧꯖꯤꯛꯐꯥꯎ ꯍꯥꯏꯁꯨ ꯍꯥꯏꯔꯛꯇ꯭ꯔꯤꯌꯦ
ꯎꯝ
ꯑ ꯍꯌꯦꯡ ꯆꯠꯀꯅꯤ ꯍꯥꯏꯔꯗꯤ ꯑ ꯄꯨꯡ ꯀꯌꯥꯗ ꯆꯠꯇꯧ ꯃꯝꯕ꯭ꯔꯣꯀꯣ ꯑꯩꯗꯤ ꯊꯥꯡꯖꯤꯡꯒꯨꯝꯕꯗꯣ ꯊꯥꯡꯖꯤꯡꯗꯣ ꯂꯧꯔꯒ ꯆꯠꯒꯦ ꯈꯟꯕꯅꯦ
ꯎꯝ ꯑꯗꯨ ꯀꯅꯥ ꯀꯅꯥ ꯍꯥꯏꯗꯤ ꯌꯨꯝꯗ ꯅꯣꯏꯅ ꯃꯥꯁꯨ ꯂꯥꯛꯈ꯭ꯔꯕꯣ
ꯎꯝ ꯂꯩꯇꯦ ꯏꯝꯐꯥꯜꯗ ꯂꯩꯕꯅꯤ ꯃꯥ ꯃꯣꯏꯒꯤ ꯀꯖꯤꯟꯅꯔꯥ ꯈꯪꯗꯦ ꯅꯍꯥꯟ ꯑꯩ ꯀꯣꯜ ꯇꯧꯋꯦꯕꯀꯣ ꯑꯗꯨꯅ ꯄꯥꯅꯣ ꯍꯥꯏꯔꯛꯄ ꯑꯩꯒꯤ ꯗꯗꯥꯗꯣ ꯎꯝ ꯀ ꯖꯨꯟ ꯂꯥꯏ ꯂꯥꯁ ꯋꯤꯛꯇꯔꯣ ꯑꯁꯤꯗ ꯊꯕꯛ ꯇꯧꯅꯕ ꯂꯥꯛꯀꯅꯤ ꯍꯥꯏꯌꯦ ꯃꯥꯒꯤ ꯄꯤꯤꯗ ꯍꯥꯏꯔꯛꯑꯦ ꯍꯥꯏꯌꯦ
ꯀꯩ ꯊꯕ
ꯑꯩꯐꯥꯎ ꯈꯪꯗꯦ ꯀꯔꯤ ꯊꯕꯛ ꯀꯩꯅꯣ ꯍꯥꯏꯔꯒ ꯅꯍꯥꯟ ꯇꯧꯕ ꯊꯕꯛꯅꯤ ꯍꯥꯏꯌꯦꯕ ꯑꯩ ꯀꯇꯥꯗꯤꯦ
ꯑꯗꯨꯗꯤ ꯑꯁꯤꯗ ꯂꯩ ꯇꯥꯕꯅꯤꯅꯦ
ꯑꯩ ꯍꯪꯒꯦ ꯇꯧꯕꯅꯦ ꯑꯗꯣ ꯑꯃꯨꯛ ꯀꯥꯎꯈ꯭ꯔꯦ
ꯗ꯭ꯔꯦꯟ ꯂꯩꯔꯒ ꯂꯩꯗꯦꯔꯥ ꯀꯩꯅꯣ
ꯑꯁꯤ ꯃꯥꯒꯤ ꯃꯅꯥꯎꯅꯨꯄꯤꯗꯣ ꯑ ꯀꯩꯅꯣ ꯀꯔꯤꯅꯣ ꯃꯥꯒꯤ ꯃꯥꯅ ꯂꯩ ꯃꯐꯝꯗꯣ ꯀꯥꯎꯈ꯭ꯔꯦ ꯑ ꯑꯗꯨꯗ ꯂꯩꯌꯦ ꯍꯥꯏꯌꯦꯦꯕ ꯑꯗꯨ ꯃꯣꯏꯅ ꯂꯩꯕꯤꯗꯗꯧ ꯃꯥꯂꯦ ꯍꯣꯏꯗꯥꯅ ꯅꯪꯒꯤ ꯅꯝꯃꯕꯨꯁꯨ ꯑꯗꯨꯝ ꯍꯦꯛ ꯀꯔꯤꯅꯣ ꯃꯥꯒꯤ ꯌꯨꯝꯗ ꯆꯠꯄꯤꯌꯣ ꯍꯥꯏꯌꯦ ꯃꯥꯒꯤ ꯔꯦꯟ ꯃꯐꯝꯗ
ꯅꯣꯏ ꯍꯥꯏꯒꯤ
ꯃꯥꯒꯤꯅꯤ ꯄꯅ ꯑꯗꯨꯝ ꯀꯣꯏꯕꯤꯌꯣ ꯍꯥꯏꯌꯦ ꯑꯣ ꯄꯩꯁꯥ ꯂꯩꯇ꯭ꯔꯣ ꯐꯁꯤꯗ ꯍꯥꯏꯔꯣ ꯀꯣꯁꯨ ꯇꯧꯁꯨ ꯇꯧꯕꯤꯗꯦꯅ ꯑꯩꯗꯤ ꯃꯣꯏꯁꯨ ꯇꯧ ꯇꯧꯔꯀꯦ
ꯃ ꯂꯥꯛꯅꯤꯗ ꯔ
ꯍꯥꯥ
ꯌ ꯂꯥꯛ ꯃꯤꯗ ꯆꯂꯣ
ꯑꯁ ꯆꯠꯅꯤꯡꯉꯝꯃꯣꯏꯗ ꯃꯥꯗꯤ ꯌꯨꯝꯗ ꯂꯩꯅꯤꯡꯗꯕꯒꯤ ꯁꯤꯗ ꯂꯥꯄ ꯑꯣꯏꯔꯔꯕꯅꯦ ꯈꯪꯗ꯭ꯔꯣꯏ
ꯑꯟꯗ ꯀꯁꯦ
ꯃꯥꯒꯤ ꯏꯁꯇꯦꯇꯥꯁ ꯎꯕꯦ ꯉꯁꯤ ꯀꯩꯅꯣ ꯍꯣꯁꯄꯤꯇꯥꯜꯗ ꯆꯠꯄ ꯃꯥꯜꯂꯦ
ꯆꯦ ꯀꯥꯞꯄꯔꯅꯤ
ꯎꯝ ꯊꯥꯗꯣ ꯃꯔꯤ ꯃꯉꯥꯔꯥ ꯁꯨꯈ꯭ꯔꯦ ꯍꯥꯏꯌꯦꯦ
ꯊꯥ ꯃꯔꯤ ꯃꯉꯥ ꯑꯗꯨꯗꯤ ꯀꯨꯏꯗ꯭ꯔꯦꯅ
ꯃꯪꯉꯟꯗꯍꯔ ꯑꯦ ꯍꯥꯏꯕ ꯑꯗꯨ ꯃꯥꯅ ꯍꯥꯏꯔꯛ
ꯃꯣꯏꯅꯤ ꯐꯥꯎꯣꯟꯕ꯭ꯔꯣꯕꯤꯔꯣ
ꯎꯝ ꯃꯣꯏꯅꯤ ꯀꯩꯅꯣ ꯁꯦꯀꯦꯟꯗ꯭ꯔꯤ ꯀꯥꯔꯀꯥꯟꯗ ꯃꯣꯏꯅꯤꯗꯣ ꯝꯄꯨꯔ ꯗꯦꯕ ꯎꯝ ꯅꯝꯕꯔꯗꯣ ꯀꯥꯏꯗꯒꯤ ꯂꯧꯔꯣ ꯈꯪꯗꯦ ꯑꯩꯒꯤ ꯏꯃ ꯁꯤ ꯗꯗꯥꯒꯤ ꯅꯨꯄꯤꯅꯀꯣ ꯇꯧꯔꯛꯑꯦ ꯍꯥꯏ
ꯅꯣꯏꯗꯥꯗ ꯂꯧꯔꯝꯃꯤ
ꯎꯝ ꯀꯩꯅꯣ
ꯅꯣꯏꯗꯥꯗꯒꯤ ꯂꯧꯕ ꯑꯣꯏꯔꯝꯅꯤꯌꯦ
ꯈꯣꯡꯒꯦ ꯑꯣꯏꯔ ꯋꯥ
ꯑꯩꯒꯤ ꯅꯨꯄꯥꯗꯨꯗ꯭ꯔ
ꯎꯝ ꯑꯪ
ꯍꯣꯨꯝꯃ ꯂ ꯍꯥꯏꯔꯤꯕ ꯅ
ꯑꯥ
ꯑꯁ ꯑꯩꯈꯣꯏ ꯑꯅꯤꯅꯒ ꯃꯨꯊ ꯇꯜꯂꯦꯀꯣ
ꯑꯗꯨꯅ ꯀꯩꯅꯣ ꯑꯩ ꯅꯣꯏ ꯌꯨꯝꯗ ꯄꯣꯠꯆꯩꯒꯨꯝꯕ ꯊꯥꯅꯤꯡꯕ꯭ꯔꯥ ꯅꯪꯒꯤ ꯌꯨꯝꯗ ꯄꯣꯠꯆꯩꯒꯨꯝꯕ ꯊꯥꯅꯤꯡꯕ ꯂꯩꯔꯗꯤ ꯍꯥꯏꯔꯛꯑꯣ
ꯄꯣꯁꯥꯏ
ꯎꯝ ꯊꯥꯡꯖꯤꯡꯒꯨꯝꯕ
ꯌꯦꯡꯒꯦ ꯄꯤꯔꯛꯄꯁꯨ ꯑꯉꯥꯡꯒꯤ ꯋꯥꯇꯔꯃꯦꯂꯣꯟ ꯄꯤꯔꯛꯄꯁꯨ ꯌꯥꯏ
ꯍꯥꯥ
ꯑꯣ ꯇꯔ ꯃꯅ ꯄꯤꯔꯛ ꯄ ꯄꯨꯁꯤ ꯌꯥꯏꯑꯕ ꯉ ꯁꯤꯔꯐ ꯑꯣꯏ ꯇꯔꯗꯤ ꯂ ꯂꯩꯦ
ꯑꯣꯣ ꯆꯥꯅꯤꯡꯉ ꯑꯣꯏꯔ ꯑ
ꯅꯑ ꯌꯨ ꯆꯕ ꯀꯥꯟꯗ ꯄ ꯄꯨꯔ ꯆ ꯑꯗꯩ ꯑ ꯑꯃꯨꯛ ꯐꯣꯟ ꯇꯧꯔꯒ ꯑꯃꯨꯛ ꯂꯥꯛ ꯑꯇꯣ ꯃꯅ ꯂꯩꯔꯛꯎꯀꯣ ꯂꯩꯔꯛꯎꯀꯣ ꯍꯧꯖꯤꯛ ꯐꯣꯟ ꯇꯧꯔꯛꯑꯁꯨ ꯑꯗꯨꯝ ꯇꯧꯅꯤ ꯑꯗꯨ ꯑꯗꯨ ꯄꯌꯥ ꯈꯨꯁꯤ ꯑ ꯊꯃꯒꯒꯤ ꯍꯣꯔꯦꯟ ꯇꯔ ꯀꯀꯣ ꯎꯝ